ꯁꯥꯥꯕ꯭ꯔꯣ
ꯇꯑꯦ
ꯑꯣꯁ
ꯑꯦꯗꯧꯔꯤꯅꯣ
ꯆꯞꯄꯦ ꯅꯪꯒꯤꯤꯅꯦ ꯋꯥꯇꯣ
ꯇꯥꯕ꯭ꯔꯥ ꯇꯥꯕ꯭ꯔꯥ
ꯍꯧꯒꯠ ꯂꯕꫭ
ꯍꯧꯒꯠꯇ꯭ꯔꯤꯌꯦ ꯍꯧꯒꯠꯇ꯭ꯔꯤ ꯑꯗꯨꯝ ꯐꯃꯨꯡꯗ ꯍꯤꯞꯄ ꯂꯩꯌꯦ ꯇꯥꯕ ꯅꯠꯇ꯭ꯔꯣ
ꯇꯥꯏꯌꯦ ꯇꯥꯗ꯭ꯔꯣ
ꯇꯥꯏ ꯇꯥꯏ ꯇꯥꯏ ꯑꯩꯒ ꯏꯃꯥꯟꯅꯕ ꯑꯃꯒ ꯏꯕꯥꯅꯤꯁꯤ ꯉꯁꯤ ꯏꯕꯥꯅꯤ ꯍꯣꯏ ꯏꯕꯥꯅꯤꯁꯦ ꯉꯁꯤ ꯗ꯭ꯌꯨꯇꯤ ꯊꯕꯛ ꯆꯠꯅꯤꯡꯉꯥꯏ ꯂꯩꯕꯅꯦ ꯆꯠꯇꯕꯤ ꯂꯩꯔꯦ
ꯑ
ꯕꯣꯜ ꯌꯦꯡꯉꯒ ꯇꯟꯈ꯭ꯔꯕꯒꯤ ꯍꯧꯒꯠꯄ ꯉꯝꯗ꯭ꯔꯕꯒꯤ
ꯅꯣꯏ ꯅꯪ ꯌꯨꯝꯗ ꯂꯩꯇ꯭ꯔꯣ ꯍꯥꯏꯁꯦ
ꯌꯨꯝꯗꯅꯦ ꯀꯩꯅꯣꯅꯦ ꯑꯩꯈꯣꯏ ꯑꯗꯨꯝ ꯍꯥꯟꯅ ꯂꯩꯐꯝꯗ ꯑꯗꯨꯝ ꯂꯩ ꯌꯦ
ꯅꯣꯏ ꯃꯥ ꯈꯣꯏꯗꯤ ꯑꯗꯨꯗꯤ
ꯂꯩꯇ꯭ꯔꯦ ꯃꯣꯏꯒꯗꯤ ꯂꯩꯃꯤꯟꯅꯗꯦ
ꯑꯣ ꯑꯗꯨꯗꯤ ꯅꯪ ꯌꯥꯝ ꯅꯪ ꯌꯥꯝ ꯅꯨꯡꯉꯥꯏꯔꯝꯅꯤꯅꯦ ꯑꯗꯨꯗꯤ
ꯑꯣ ꯊꯤ ꯅꯨꯡꯉꯥꯏꯈ꯭ꯔꯖꯥꯅꯤ
ꯑꯣꯏꯔꯝꯅꯤ ꯈꯪꯉꯦ ꯑꯩꯁꯨ
ꯀꯩ ꯀꯩꯅꯣ ꯖꯥꯠ ꯖꯥꯠ ꯇꯧꯔꯒ ꯊꯤ ꯅꯨꯡꯉꯥꯏꯔ ꯂꯩ ꯈ꯭ꯔꯕꯖꯥꯠꯅꯤ ꯑꯗꯣ ꯍꯧꯖꯤꯛꯇꯤ ꯑꯗꯣ ꯍꯧꯖꯤꯛꯇꯤ ꯂꯥꯏ ꯂꯥꯛꯇꯕꯒꯤ
ꯎꯝ ꯅꯣꯏ ꯂꯩꯕ ꯃꯐꯝꯗꯨ ꯅꯨꯡꯉꯥꯏꯕ꯭ꯔꯣ
ꯑꯁ ꯂꯩꯕ ꯍꯥꯏ
ꯋꯥꯏꯗꯥ ꯁꯥꯃꯟꯕꯒꯤ ꯋꯥꯏ ꯑꯗꯨ ꯀꯩ ꯍꯥꯏꯁꯤꯔꯥ ꯎꯝ ꯀꯩ ꯍꯥꯏ ꯁꯥꯔ ꯑꯩꯒꯤ ꯏꯁꯥ ꯏꯁꯥꯒꯤ ꯀꯩꯅꯣ ꯇꯧꯅꯤꯡ ꯇꯧꯅꯤꯡꯕ ꯀꯩꯅꯣ ꯑꯗꯨ ꯀꯅꯥꯅꯁꯨ ꯊꯤꯡꯅꯤ ꯉꯥꯏ ꯂꯩꯇꯕꯅꯤꯅ ꯑꯗꯨ ꯑꯗꯨ ꯈꫭꯏꯕꯨꯗꯤ ꯅꯨꯡꯉꯥꯏ ꯑꯃꯨꯛ
ꯐꯔꯦ ꯐꯔꯦ ꯅꯪ ꯅꯨꯡꯉꯥꯏꯔꯗꯤ
ꯎꯝ ꯑꯁ
ꯆꯥꯛ ꯆꯥꯅꯤꯉꯥꯏ ꯋꯥꯠꯂꯤꯕꯣ
ꯆꯥꯛ ꯆꯥꯕ ꯃꯇꯝꯁꯤ ꯌꯧꯗꯤ ꯌꯧꯔꯛꯇꯧꯔꯦ ꯈꯪꯗꯦ ꯆꯥꯁꯔꯥ ꯆꯥꯔꯣꯏꯁꯤꯔꯥ ꯉꯔꯥꯡ ꯅꯨꯡ
ꯆꯥꯛꯋꯣ ꯈꯤꯇꯪ ꯅꯌꯥꯡ ꯀꯥꯡꯕꯗꯣ ꯈꯤꯇꯪ ꯅꯣꯏꯅꯤꯉꯥꯏ ꯆꯥꯛꯋꯣ
ꯑꯥꯏꯁ ꯏꯁꯥꯒꯤ ꯐꯖꯅ ꯅꯣꯏꯈꯠꯈ꯭ꯔꯖꯥꯠꯅꯦ ꯑꯗꯨꯒꯤ ꯗꯥꯏꯇꯤꯡ ꯇꯧꯈꯤꯅꯦ
ꯎꯝ ꯅꯪ ꯅꯨꯃꯤꯠ ꯀꯤ ꯀꯌꯥꯗꯤ ꯋꯥꯔꯤ ꯁꯅꯥꯕ꯭ꯔꯣ
ꯑꯥ
ꯋꯥꯔꯤ ꯁꯥꯟꯅꯕ꯭ꯔꯣ ꯍꯥꯏꯕ
ꯑꯩꯁꯤꯔꯣ ꯑꯗꯨꯝ ꯁꯥꯟꯅꯩꯗ ꯍꯣꯏ
ꯕꯤꯠ ꯂꯩꯔꯝꯕ꯭ꯔꯣ ꯕꯤꯠ ꯂꯩꯕ꯭ꯔꯣ
ꯎꯄꯥꯏ ꯂꯩꯇꯕꯒꯤ ꯑꯗꯨꯝ ꯑꯩꯁꯨ ꯌꯦꯡꯉꯤꯅꯦ ꯀꯩꯅꯣ
ꯐꯩꯅꯦ ꯐꯩꯅꯦ
ꯅꯪꯗꯤ ꯈꯔ ꯅꯨꯡꯉꯥꯏꯈ꯭ꯔ ꯃꯥꯜꯂꯦꯍꯦ
ꯅꯨꯡꯉꯥꯏꯔꯦ ꯍꯣꯏ ꯑꯩ ꯈꯛꯇꯪ ꯉꯥꯏꯔꯦ ꯅꯨꯡꯉꯥꯏꯕꯁꯦ
ꯑꯗꯨ ꯅꯪꯗꯤ ꯀ꯭ꯂꯥꯁ ꯆꯠꯇ꯭ꯔꯕꯣ ꯍꯥꯏꯁꯦ
ꯍꯟꯗꯛ ꯃꯔꯛ ꯆꯠꯇ꯭ꯔꯦ
ꯀꯩꯒꯤ
ꯆꯠꯅꯤꯡꯗꯕꯒꯤ
ꯔꯁ
ꯃꯥ ꯑꯩ ꯃꯅꯥꯛꯇ ꯂꯩꯕ ꯅꯨꯄꯤꯗꯣ ꯈꯪꯕ꯭ꯔꯣ ꯑꯗꯣ ꯉꯁꯤ ꯆꯠꯁꯦ ꯑꯩꯅ ꯇꯥꯟꯕꯒꯤ ꯟ ꯄꯤ ꯑ ꯑꯗꯣ ꯑꯁ ꯀꯣꯏꯕ ꯂꯥꯡꯕ ꯌꯥꯝ ꯆꯠꯅꯤꯡꯕ ꯃꯥꯜꯂꯦ ꯑꯗꯣ
ꯑꯥ ꯀꯅ ꯆꯗꯕꯔꯣꯕ
ꯑꯩꯅ ꯆꯥꯅꯤꯡꯕ
ꯁꯠ ꯌꯥꯗ꯭ꯔꯣ ꯀꯣꯏ ꯈꯥ ꯌꯥꯗꯗꯣ ꯍꯣꯏ ꯃꯐꯝ ꯐꯖ ꯐꯖꯕ ꯃꯌꯥꯝꯁꯨ ꯆꯂ ꯑꯗꯨꯗꯤ
ꯄꯩꯁꯥ ꯄꯥꯝꯃꯣꯏꯦ
ꯄꯩꯁꯥ ꯄꯃ
ꯁꯦꯡꯕꯒꯤ
ꯇꯧꯒꯗꯕꯅꯦ ꯄꯩꯁꯥ ꯍꯣꯏ ꯄꯩꯁꯥꯁꯨ ꯈꯔ ꯈꯔ ꯄꯥꯝꯃꯨꯒꯗꯕꯅꯤꯗꯣ ꯑꯗꯨ ꯑꯍꯥꯎꯕꯗꯤ ꯆꯥꯒꯗꯕꯅꯤ ꯑꯩꯅ ꯈꯟꯕꯗ ꯅꯪ ꯁꯤꯅ ꯇꯣꯝꯗ ꯂꯩ ꯏꯃ ꯂꯩꯦꯗ
ꯂꯩꯔꯦ ꯑꯦ ꯂꯩꯔꯦ ꯂꯩꯔꯦ ꯍꯥꯏꯕ
ꯑ
ꯏꯆꯦꯒ ꯂꯩꯌꯦ ꯏꯆꯦꯗꯣ ꯌꯨꯝ ꯆꯠꯈꯤꯕ ꯑꯃꯨꯛ ꯂꯥꯛꯀꯅꯤ ꯏꯊꯟꯇ ꯊꯥꯗꯣꯛꯄꯤꯗ꯭ꯔꯦ ꯑꯩꯈꯣꯏ ꯏꯃꯥꯈꯣꯏꯅ
ꯎꯝ ꯈꯪ ꯀꯩꯅꯣ ꯅꯪ ꯈꯔ ꯂꯥꯡꯕ ꯑꯣꯏꯔꯕꯅꯤꯗ
ꯈꯪꯗꯔꯥ ꯈꯪꯗ꯭ꯔꯦ ꯑꯗꯨꯒꯤꯔꯥ ꯏꯊꯟꯇ ꯊꯥꯗꯣꯛꯄꯤꯗ꯭ꯔꯦ ꯑꯦ ꯑꯃꯨꯛ ꯂꯥꯛꯀꯅꯤ ꯂꯥꯏ ꯈꯨꯔꯨꯝꯕ ꯆꯠꯅꯤꯡꯉꯥꯏ ꯑꯃꯨꯛ ꯅꯣꯏ ꯑꯗꯨꯒꯨꯝ ꯇꯥꯕ꯭ꯔꯣ
ꯎꯝ
ꯂꯥꯏꯁꯪꯒꯨꯝꯝꯗꯤ ꯀꯥꯕ꯭ꯔꯥꯅꯣ ꯑꯗꯨꯗ
ꯂꯩ ꯁꯉ
ꯑꯥ
ꯀꯥꯗꯦ ꯀꯥꯗꯦ ꯑꯗꯨꯝ ꯀꯧꯔꯛꯄ ꯃꯇꯝꯗ ꯀꯩ ꯍꯥꯏꯁꯤꯔꯥ ꯐ꯭ꯔꯤ ꯑꯣꯏꯔꯗꯤ ꯆꯠꯂꯦ ꯍꯣꯏ ꯐ꯭ꯔꯤ ꯑꯣꯏꯔꯒ ꯅꯠꯇ꯭ꯔꯒ ꯄ꯭ꯔꯣꯒ꯭ꯔꯥꯝꯒꯨꯝꯕ ꯂꯩꯔꯗꯤ ꯑꯁ ꯑꯗꯨꯣ
ꯅꯣꯏ ꯀꯩ ꯍꯦꯟꯖꯥꯡ ꯑꯗꯨꯝ ꯄꯤꯖꯒꯦ ꯅꯣꯏ
ꯑꯁ ꯑꯩꯈꯣꯏꯗꯤ ꯅꯨꯡꯇꯤꯒꯤ ꯍꯋꯥꯏꯅꯦ ꯍꯋꯥꯏ ꯍꯋꯥꯏ ꯃꯨꯁꯨꯔꯤ ꯍꯥꯏꯕ꯭ꯔꯥ
ꯎꯝ
ꯑꯗꯨꯗꯒꯤ ꯆꯅꯥ ꯑꯗꯨꯗꯒꯤ ꯀꯤꯠꯅꯤ ꯕꯤꯟꯁꯅꯦ ꯑꯗꯨꯗꯒꯤ ꯁꯒꯣꯜ ꯍꯋꯥꯏꯅꯦ ꯀꯥꯟꯇꯥꯛꯅꯦ ꯀꯟꯇꯛ ꯑꯗꯨ ꯆꯅꯥ ꯑꯗꯨ ꯃꯈꯜ ꯑꯅꯤ ꯑꯗꯨꯒ ꯑꯂꯨ ꯑꯦꯟꯁꯥꯡ ꯈꯔ ꯄꯤꯕ ꯃꯇꯝ ꯂꯩ ꯑꯗꯨꯒ ꯅ꯭ꯌꯨꯇ꯭ꯔꯦꯂꯥ ꯄꯤꯌꯦ ꯆꯦꯛꯁꯤꯀꯝ ꯀꯨꯝꯕ ꯑꯗꯨꯒꯨꯝꯕ ꯄꯤꯌꯦ ꯑꯗꯨ ꯑꯣꯏꯔꯁꯨ ꯀꯔꯤꯁꯨ ꯍꯥꯎꯇꯦ ꯑꯗꯨ ꯀꯩꯅꯣ ꯁꯥ ꯉꯥꯗꯤ ꯁꯨꯡꯄꯤ ꯄꯤꯗ꯭ꯔꯦ ꯍꯥꯎꯔꯣꯏ ꯍꯥꯎꯔꯣꯏ ꯍꯥꯎꯇꯦ ꯍꯥꯎꯇꯦ
ꯍꯥꯎꯔꯣꯏꯕ
ꯅꯪꯅ ꯂꯥꯛꯑꯒ ꯁꯤꯗ ꯊꯣꯡꯉꯁꯨ ꯍꯥꯎꯔꯣꯏꯗꯣ
ꯁ ꯀꯥꯏꯒꯤ ꯑꯩ ꯈꯨꯠ ꯌꯥꯝ ꯀꯩꯅꯣ ꯍꯥꯎꯕꯅꯦꯍꯦ
ꯑꯩꯗꯤ ꯍꯋꯥꯏꯁꯦ ꯄꯦꯟꯈ꯭ꯔꯦ ꯇꯣꯛꯅꯤꯡꯕ ꯅꯠꯇꯦ ꯑꯩꯗꯤ ꯍꯋꯥꯏꯗꯤ ꯄꯦꯟꯈ꯭ꯔꯦꯅꯦ ꯀꯩꯁꯨ ꯆꯥꯅꯤꯡꯗ꯭ꯔꯦ
ꯑꯩꯁꯨ ꯁꯤꯗ ꯂꯩꯕꯗ ꯍꯋꯥꯏ ꯑꯝꯇ ꯆꯥꯗꯦ
ꯍꯥꯎ ꯍ ꯇ ꯁꯥ ꯁꯉ ꯃꯣꯏꯄ ꯆꯥꯕ ꯑꯣꯏꯔꯕꯅꯤꯅꯦ
ꯆꯥꯅꯦ ꯆꯥ ꯆ ꯆꯥꯟꯁꯨ ꯎꯄꯥꯏ ꯂꯩꯇ꯭ꯔꯦ ꯊꯣꯡꯕ ꯍꯥꯏꯇꯦ ꯁꯑ
ꯑꯣ ꯑꯁ
ꯅꯍꯥꯟ ꯏꯃꯥꯟꯅꯕꯤ ꯏꯃꯥꯟꯅꯕꯤꯒ ꯇꯥꯔꯒ
ꯐꯥꯎ
ꯍꯥꯎ ꯑꯣꯗ ꯃꯃꯥꯅ ꯊꯣꯡꯕ ꯍꯧꯖꯣ
ꯂꯣꯏ
ꯑꯩꯒꯤ ꯇꯤꯟ ꯊꯣꯛꯑꯦ
ꯑꯁ ꯑꯗꯨꯗ ꯑꯗꯨ ꯅꯣꯏꯗꯗꯤ ꯑꯗꯨꯗꯗꯤ ꯀꯩ ꯍꯥꯏꯁꯤꯔꯦ ꯌꯨꯝ ꯃꯄꯥꯟꯗ ꯍꯦꯛ ꯊꯣꯛꯂꯛꯄꯗ ꯑꯗꯨ ꯌꯣꯟꯐꯝꯒ ꯂꯣꯏ ꯂꯩꯕꯅꯤꯅ ꯅꯨꯡꯉꯥꯏꯔꯝꯒꯅꯤ ꯑꯩꯈꯣꯏꯗꯤ ꯑꯁ ꯑꯗꯨꯈꯣꯏꯗꯣ ꯌꯥꯝ ꯂꯥꯞꯂꯤꯅꯦ
ꯑꯁ ꯑꯁꯤꯗꯁꯨꯣ ꯍꯇꯤ ꯇꯥꯡꯉꯦꯍꯦ
ꯣꯏ ꯇꯥꯡ ꯑꯁꯤꯗꯅ ꯈꯔ ꯍꯣꯡ ꯑꯕ ꯂꯥꯞꯄ ꯂꯥꯞꯅꯕ ꯑꯗꯨꯒꯤ
ꯁꯤꯗ ꯀꯩꯅꯣ ꯌꯥꯝ ꯅꯛꯔꯒ ꯌꯥꯝ ꯇꯥꯡꯉꯦ ꯃꯃꯟꯗꯣ ꯃꯔꯣꯛ ꯂꯨꯄꯥ ꯀꯨꯟꯒꯤ ꯀꯩꯅꯣ ꯇꯧꯕ ꯑꯅꯤ ꯑꯍꯨꯝ ꯈꯛꯇꯔ ꯇꯧꯅꯦ ꯑꯥ ꯁꯤ ꯀꯩꯅꯣꯗꯅ ꯌꯥꯝ ꯍꯣꯡꯅ ꯇꯧꯔꯒ ꯁꯤꯅ ꯄꯪ ꯇꯥꯡ ꯇꯥꯡꯉꯦ ꯑꯗꯨꯅ ꯁꯤꯗ ꯂꯩꯔꯦ ꯄꯣꯠ ꯑꯩ
ꯑ ꯑꯥ ꯌꯨꯝꯗ ꯌꯨꯝꯕꯨ ꯈꯠꯆꯥ
ꯎꯝ
ꯑꯗꯨꯗ ꯅꯦꯅ ꯐꯩꯗ ꯁꯤꯦꯈꯋꯥꯏꯒꯦꯁꯦ ꯃꯣꯔꯣꯛ ꯀꯥꯗꯣ ꯎ ꯎ ꯃꯣꯔꯣꯛ ꯀꯗꯣ ꯃꯁꯛ ꯀ ꯎꯗꯕ ꯀꯨꯏꯔꯦꯗ
ꯁꯤꯗ ꯃꯜꯦ
ꯑꯩꯈꯣꯏꯗꯗꯤ ꯀꯩ ꯍꯥꯏꯁꯔꯦ ꯎ ꯃꯣꯔꯣꯛꯈꯣꯏ ꯂꯩꯇꯦꯕ ꯀꯩꯅꯣ ꯈꯛꯇꯅꯦ ꯃꯥ ꯑꯁ
ꯐꯤ ꯁꯨꯒꯦ ꯇꯧꯔꯒ ꯅꯣꯡ ꯑꯃꯨꯛ ꯇꯥꯔꯛꯑꯦ
ꯎꯝ ꯑꯁ ꯃꯩꯂꯑ ꯃꯩꯂꯑ
ꯑꯁ ꯇꯨꯝ ꯃꯟꯕꯤꯒꯦꯔꯥ ꯀꯣꯛꯀꯜꯂꯣꯏ ꯆꯦ ꯑꯦ
ꯎꯝ ꯍꯅ ꯍꯅ ꯐꯤꯁꯨ ꯈꯔ ꯆꯨꯊꯣꯛꯑꯣ ꯑꯗꯨ ꯐꯤ ꯑꯥꯗꯗꯤ ꯅꯣꯡ ꯑꯗꯨꯝ ꯑꯃ ꯂꯩꯔꯗꯤ ꯅꯣꯡꯃ ꯑꯃ ꯂꯩꯔꯗꯤ ꯁꯤ ꯃꯅꯝꯁꯨ ꯅꯝꯊꯤꯕꯅꯤꯅ
ꯑ ꯑꯗꯨ ꯑꯗꯨꯅꯦ
ꯁꯤꯗꯅ ꯑ ꯏꯔ ꯈꯨ ꯁꯥꯥꯆꯒ
ꯑꯁ ꯌꯨꯝꯗ ꯆꯠꯅꯤꯡꯉꯦ ꯈꯨꯟꯗ
ꯏꯁ ꯑꯩꯈꯣꯏꯗꯤ ꯑꯩꯈꯣꯏ ꯑꯩꯈꯣꯏꯗꯗꯤ ꯐꯤ ꯁꯨꯕ ꯂꯣꯏꯔꯒ ꯄꯨꯡ ꯑꯃ ꯐꯥꯎ ꯐꯥꯗ꯭ꯔꯤꯀꯥꯟꯗ ꯐꯤ ꯀꯛꯉꯦ
ꯅꯨꯡꯁꯤꯟꯅꯔꯣ
ꯍ ꯏ ꯏꯁꯀꯔꯤ ꯁꯅ
ꯉꯧꯔꯣ ꯉꯥꯎꯔꯝꯒꯅꯤꯅꯦ ꯑꯗꯨꯗꯤ
ꯉꯧꯗꯦ ꯉꯧꯗꯦ ꯅꯨꯡꯁꯥꯗ ꯆꯞꯃꯟꯕꯒꯤ ꯑꯩꯈꯣꯏ ꯍꯟꯗꯛꯁꯦ ꯊꯕꯛ ꯆꯠꯄꯗꯣ ꯂ ꯁꯥꯏꯗ ꯈꯛꯇ ꯆꯠꯄꯒꯤ
ꯑꯁ ꯑꯩꯅꯥꯑꯒ ꯂꯣꯏ ꯅꯥꯔꯦ ꯋꯥꯔꯤ ꯁꯝꯍꯟꯕꯒꯤꯔ
ꯑꯩ ꯅꯅꯥ ꯀ ꯊꯅꯅꯨꯡ ꯑ ꯀꯅ ꯍꯥꯎꯥꯎ ꯜꯂꯏꯒ ꯆꯥꯎ ꯀꯩꯅꯩꯅꯣ ꯁꯥꯁ ꯑꯗꯨ ꯍꯥꯏꯁꯨ ꯁꯥꯁꯨꯨ ꯊꯣꯡꯃꯦꯇꯦ ꯌꯥꯒꯦꯗ
ꯅꯪꯗꯤ ꯊꯣꯡꯕ ꯍꯥꯏꯕ꯭ꯔꯣ
ꯏꯁ ꯏꯇꯗꯤ ꯌꯦꯟꯗꯒꯤ ꯌꯦꯟꯗꯒꯤ ꯍꯧꯔꯒ ꯁꯥꯃꯨ ꯐꯥꯎ ꯊꯣꯡꯕ ꯍꯦꯛꯅꯤꯡꯉꯤ
ꯁꯃꯨ ꯆꯥꯕ ꯐꯪ꯭ꯔꯕꯣꯅ
ꯆꯥ ꯐꯪꯒꯦꯗ ꯑꯣꯏꯣꯏ ꯀꯣꯏ
ꯅꯪ ꯄꯨꯡ ꯀꯌꯥ ꯀꯌꯥꯗ ꯇꯨꯝꯒꯦꯅ
ꯑꯗꯨꯝ ꯋꯥꯟ ꯇꯨ ꯊ꯭ꯔꯤ ꯄꯨꯡ ꯑꯅꯤ ꯑꯍꯨꯝ ꯄꯨꯡ ꯑꯃ ꯑꯅꯤ ꯑꯍꯨꯝ ꯑꯗꯨꯋꯥꯏꯗ ꯑꯗꯨꯝ ꯑꯗꯨꯝ ꯇꯨꯝꯃꯦ ꯑꯗꯣ ꯕꯣꯜ ꯂꯩꯔꯗꯤ ꯕꯣꯜ ꯂꯩꯕ ꯇꯥꯏꯃꯤꯡꯗ ꯑꯗꯨ ꯌꯦꯡ ꯉꯁꯤꯗꯤ ꯑꯃꯨꯛ ꯄꯨꯡ ꯑꯍꯨꯝꯒꯨꯝꯕꯗ ꯇꯨꯝꯃꯒ ꯄꯨꯡ ꯃꯉꯥ ꯃꯈꯥꯏꯗ ꯍꯧꯍꯜꯂꯦ ꯑꯗꯨꯒ ꯕꯣ ꯉꯥꯏꯥꯒꯤꯅꯦ ꯑꯃꯨꯛ ꯇꯨꯝꯃꯦ ꯍꯧꯖꯤꯛ ꯑꯃꯨꯛ ꯍꯧꯣꯡꯒꯠꯈꯤ
ꯂꯔꯤ ꯄꯥꯕ ꯐꯥꯎꯕ ꯃꯇꯝ ꯂꯩꯇꯦ ꯑꯩꯒꯤ
ꯑ
ꯑꯁꯦꯡꯕꯒꯤ ꯑꯃꯨꯛ ꯍꯧ ꯍꯧꯒꯠꯂꯅꯤ ꯊꯦꯡꯅ ꯍꯧꯒꯠꯂꯅꯤ ꯊꯦꯡꯅ ꯍꯧꯒꯠꯂꯒ ꯆꯥꯛ ꯌꯦꯟꯁꯥꯡ ꯊꯣꯡꯉꯅꯤ ꯆꯥꯕ ꯂꯣꯏꯔꯒ ꯇꯨꯝꯅꯤꯡ ꯂꯥꯛꯏꯅꯤ ꯇꯨꯝꯔꯦ ꯑꯗꯨꯒ ꯀꯨꯠꯁꯤꯡ ꯃꯇꯝ ꯌꯧꯔꯅꯤ ꯑꯗꯨꯒ ꯄꯨꯡ ꯇꯔꯦꯠ ꯅꯤꯄꯥꯜꯗ ꯂꯣꯏꯔꯅꯤ ꯑꯗꯨꯒ ꯆꯥꯛ ꯊꯣꯡꯉꯅꯤ ꯇꯨꯝꯕ ꯃꯇꯝ ꯂꯩ ꯑꯦ ꯂꯥꯏꯔꯤꯛ ꯄꯥꯅꯤꯡꯉꯥꯏ ꯃꯇꯝ ꯂꯩꯇꯦꯕ
ꯍꯁ
ꯁꯦꯡꯕꯒꯤ ꯋꯥꯔꯦ ꯇꯨꯝꯅꯤꯡꯂꯛꯑꯦ ꯁꯥꯏꯟꯁ ꯁꯥꯏꯟꯁ ꯂꯧꯋꯦ
ꯑꯩꯅ ꯍꯥꯏꯕꯗꯤ ꯁꯥꯏꯟꯁꯇ ꯂꯧꯔꯁꯨ ꯀꯔꯤ ꯀꯔꯤ ꯁꯕꯖꯦꯛ ꯀꯣꯆꯤꯡ ꯂꯧꯒꯦꯕ
ꯑꯅꯤ ꯂꯧꯋꯦ ꯕꯌꯣ ꯂꯧꯗꯦ ꯇꯣꯛꯈ꯭ꯔꯦ ꯑꯥ
ꯎ ꯚꯥꯏꯌꯣ ꯑꯩꯈꯣꯏꯗꯤ ꯍꯣꯏ ꯄꯥꯔꯗꯤ ꯑꯗꯨꯝ ꯈꯪꯉꯁꯨ ꯀꯦꯃꯤꯁꯇ꯭ꯔꯤ ꯐꯤꯖꯤꯛꯁꯇꯨ ꯑ ꯋꯥꯏ ꯍꯥꯏꯕꯅꯤ
ꯇꯥꯡ ꯃꯟꯕꯒꯤ ꯄꯩꯁ ꯃꯃꯟꯗꯣ ꯑꯗꯨꯒꯤ ꯑꯩꯅ ꯂꯧꯗꯕ
ꯑ
ꯍꯥꯟꯅꯗꯤ ꯂꯧꯔꯝꯃꯦ ꯊꯥ ꯑꯃ ꯂꯣꯏꯔꯒ ꯐꯖꯅꯁꯨ ꯇꯥꯛꯄꯤꯗꯦꯕ ꯁꯖꯦꯁꯟꯗ ꯐꯖꯅ ꯄꯤꯗꯦꯕ
ꯑꯁ ꯑꯩ ꯅ ꯍꯥꯏꯒꯦ ꯅꯪꯒꯤ ꯀꯣꯆꯤꯡꯗꯣ
ꯑꯥ
ꯅꯪ ꯅꯛꯅꯕ꯭ꯔꯥ
ꯎꯝ
ꯑꯁ ꯍꯥꯔꯅꯥꯈꯣꯏ ꯑꯩꯈꯣꯏꯗ ꯑꯣꯖꯥ ꯑꯣꯏꯔꯝꯕ ꯅꯨꯄꯥꯗ ꯑꯣꯏꯔꯝꯗꯧ ꯃꯥꯜꯂꯦꯅꯦ ꯑꯪꯗ ꯑꯔꯁꯤ ꯌꯥꯔ ꯃꯤꯀꯅꯦ
ꯑꯣ ꯑ ꯃꯥ ꯅꯨꯄꯤ ꯊꯤꯈ꯭ꯔꯦꯀꯣ ꯑꯧ ꯑꯧ ꯑ ꯑꯗꯨ ꯐꯖꯅ ꯇꯥꯛꯄ꯭ꯔꯣ
ꯃꯥꯙ ꯃꯥꯙꯕꯀꯤ ꯃꯤꯇ꯭ꯔꯤ ꯂꯣ
ꯑꯥꯎ ꯆꯣꯃꯦ ꯆꯣꯃꯦ
ꯎꯝ ꯃꯥꯗ ꯃꯥ ꯐ ꯇꯥꯀꯣ ꯃꯥꯔꯦ ꯇꯏ ꯀꯗ
ꯇꯥꯛꯇꯤ ꯇꯥꯡꯉꯦ ꯑꯗꯨ ꯅꯨꯄꯥꯗꯣ ꯑꯃꯗꯣ ꯇꯥꯛꯇꯕ ꯃꯥꯅ ꯍꯕ ꯃꯥꯅ